ꯍꯥꯏ ꯑꯁ ꯑꯩꯔꯣ ꯑꯩꯗꯤ ꯑꯣꯐꯤꯁꯇ ꯂꯩꯌꯦ ꯑꯗꯨꯅ ꯌꯥꯝ ꯂꯥꯥꯡꯉꯦ
ꯑꯣꯐꯤꯁꯗ ꯂꯩꯕ꯭ꯔꯥ
ꯑꯥ ꯑꯣꯐꯤꯁꯇ ꯂꯩꯌꯦ ꯑꯩꯗꯤ ꯊꯕꯛꯁꯨ ꯆꯤꯥꯜꯂꯦꯀꯣ ꯑꯗꯨ ꯑꯩꯗꯤ ꯆꯤꯜꯂꯁꯨ ꯑꯗꯨꯝ ꯅꯪꯒ ꯋꯥꯔꯤ ꯁꯥꯟꯅꯔꯦꯀꯣ ꯅꯪꯕꯨ ꯌꯥꯝ ꯅꯨꯡꯁꯤꯌꯦ ꯀꯣ ꯑꯥ ꯅꯪꯕꯨ ꯌꯥꯝ ꯅꯨꯡꯁꯤꯌꯦ ꯀꯣ
ꯀꯔꯤꯒꯤ ꯅꯨꯡꯁꯤꯕ꯭ꯔ
ꯅꯪꯂꯣ
ꯑ
ꯅꯪꯒꯤ ꯈꯣꯟꯖꯦꯜꯁꯦ ꯌꯥꯝꯅ ꯅꯨꯡꯁꯤꯌꯦꯀꯣ ꯑꯩꯗꯤ
ꯏꯌꯥ ꯑꯩꯁꯨ ꯅꯪ ꯌꯥꯝꯅ ꯅꯨꯡꯁꯤꯌꯦ ꯑꯗꯨ ꯍꯥꯏꯔꯛꯒꯤꯗꯃꯛ
ꯅꯪꯗꯤ ꯅꯪꯗꯤ ꯕꯣꯏ ꯐ꯭ꯔꯦꯟ ꯂꯩꯇ꯭ꯔꯣ
ꯑꯩꯗꯤ ꯕꯣꯏ ꯐ꯭ꯔꯦꯟ ꯂꯩꯇꯤꯌꯦ ꯑꯩꯗꯤ ꯀꯅꯥꯝꯇ ꯂꯩꯇꯤꯌꯦ
ꯃꯆꯤꯟ ꯊꯤꯒꯅꯨ ꯅꯪ ꯅꯨꯄꯤ ꯀꯧꯋꯦ ꯅꯨꯄꯥꯁꯨ ꯀꯧꯋꯦ ꯍꯥꯏꯌꯦ
ꯑꯩ ꯑꯩ ꯍꯣꯏ ꯑꯗꯣ ꯀꯣꯏꯌꯦꯕꯀꯣ ꯑꯗꯣ ꯑꯩꯗꯤ ꯍꯧꯖꯤꯛ ꯑꯣ ꯑꯃꯠꯇ ꯀꯣꯏꯗ꯭ꯔꯦꯕꯀꯣ ꯑꯩꯅꯅꯦ ꯃꯉꯣꯟꯗ ꯇꯥꯏꯝ ꯄꯤꯗꯕꯒꯤꯀꯣ ꯃꯥꯗꯣ ꯁꯥꯎꯔꯦ ꯌꯥꯝꯅ ꯃꯥꯏ ꯃꯁꯛꯇꯣ
ꯍꯣꯏ ꯃꯥ ꯀ ꯀꯔꯤꯒꯤ ꯁꯥꯎꯕ꯭ꯔꯥ ꯅꯪ ꯀꯔꯤꯒꯤ ꯃꯥꯕꯨ ꯄꯥꯠ ꯇꯥꯏꯝ ꯄꯤ ꯄꯤꯗꯕ
ꯑ ꯃꯥꯕꯨꯨꯔꯣ ꯃꯥꯗꯣ ꯀꯩꯅꯣ ꯇꯧꯋꯦ ꯑꯩꯅ ꯋꯥꯔꯤ ꯁꯥꯕꯗꯣꯀꯣ ꯑꯇꯣꯞꯄꯒ
ꯎꯝ
ꯑꯗꯥ ꯃꯥꯗꯣ ꯇꯥꯏꯝ ꯄꯤꯗꯦꯅ ꯃꯥꯗꯣ ꯌꯥꯝꯅ ꯁꯥꯎꯌꯦ
ꯅꯪ ꯑꯗꯨ ꯑꯇꯣꯞꯄ ꯈꯨꯝꯕ꯭ꯔꯥ ꯋꯥꯔꯤ ꯁꯥꯟꯅꯕ꯭ꯔꯥ ꯑꯇꯣꯞꯄ
ꯑꯝꯃꯦ
ꯑꯝ ꯑꯗꯨꯒꯤꯗꯃꯛ ꯑꯁ ꯅꯪꯒꯤ ꯅꯪꯒꯤ ꯅꯔꯥꯎꯅꯤꯀꯣ ꯅꯪꯒꯤ ꯃꯥꯔꯥꯜꯅꯤ ꯅꯪꯒꯤ ꯏꯔꯥꯜꯅꯤ
ꯅꯪꯗꯤ ꯑꯆꯥꯄꯣꯠ ꯆꯥꯔꯣꯏꯗ꯭ꯔꯣ
ꯑꯩꯗꯤ ꯆꯥꯔꯣꯏ ꯆꯪꯅꯤꯡꯗꯦ ꯑꯩꯗꯤ
ꯑꯣ ꯆꯥꯔꯣꯏ ꯆꯥꯅꯤꯡꯗꯦ ꯑꯥ ꯆꯥꯔꯔꯣꯏꯒꯦ ꯑꯗꯨꯗꯤ ꯑꯩꯈꯣꯏꯅꯤ ꯑꯗꯨꯝ ꯋꯥꯔꯤ ꯁꯥꯟꯅꯔꯁꯤꯀꯣ
ꯍꯣꯏ ꯌꯥꯏꯌꯦ
ꯌꯥꯕ ꯅꯠꯇ꯭ꯔꯣ
ꯍꯣꯏ ꯅꯪ ꯀꯔꯤ ꯇꯧꯕ꯭ꯔꯥ ꯍꯧꯖꯤꯛ
ꯎꯝ ꯑꯥ ꯇꯥꯕ꯭ꯔꯣ
ꯇꯥꯏꯌꯦ ꯇꯥꯏꯌꯦ
ꯑꯥ ꯑꯗꯣ ꯅꯪꯗꯤ ꯃꯁꯛꯇꯣ ꯀꯃꯥꯏꯟ ꯇꯧꯋꯦ ꯍꯥꯏꯔꯛꯑꯣ
ꯀꯔꯤ ꯍꯥꯏꯕ
ꯅꯪ ꯃꯁꯛꯇꯣ ꯀꯃꯥꯏꯟ ꯇꯧꯋꯦ ꯍꯥꯏꯔꯛꯑꯣ
ꯀꯔꯤ ꯃꯁꯛ
ꯑꯥ ꯃꯁꯛꯇꯣ ꯅꯪꯒꯤ ꯃꯁꯛꯇꯣ ꯀꯃꯥꯏꯅ ꯇꯧꯋꯦ ꯍꯥꯏꯔꯛꯑꯣ
ꯀꯔꯤꯝꯃꯥꯏꯅ ꯇꯧꯋꯦꯕ ꯑꯁ ꯃꯁꯛ ꯊꯤꯌꯦꯗ
ꯑꯥ ꯊꯤꯔꯝꯃꯣꯏꯗ ꯅꯪꯒꯤ ꯈꯣꯟꯖꯦꯜ
ꯊꯤꯌꯦ ꯐꯖꯗꯦ ꯌꯥꯝ ꯊꯤꯌꯦꯗ ꯅꯪ ꯈꯪꯗꯦ
ꯅꯪꯒꯤ ꯈꯣꯟꯖꯦꯜꯁꯦ ꯌꯥꯝꯅ ꯐꯥꯖꯔꯦ ꯑꯗꯨꯅ ꯅꯪꯁꯨ ꯁꯛ ꯐꯥꯖꯔꯝꯒꯅꯤꯌꯦ
ꯅꯠꯇꯦ ꯑꯗꯨꯝ ꯇꯧꯗꯦ ꯌꯥꯝ ꯊꯤꯌꯦ ꯅꯪ ꯅꯪꯗꯤ ꯌꯥꯝ ꯐꯥꯖꯕ ꯃꯥꯜꯂꯦ
ꯑꯥ ꯑꯩꯗꯤ ꯌꯥꯝ ꯐꯥꯖꯕꯤꯅꯦ ꯑꯩꯗꯤ ꯀꯣ ꯑꯦꯟꯖꯦꯜꯅꯦ
ꯏꯁ ꯏꯁ ꯅꯪ ꯑꯦꯟꯖꯦꯜꯔꯣ
ꯑꯥ ꯑꯩꯗꯤ ꯑꯦꯟꯖꯦꯜꯅ ꯌꯥꯝ ꯐꯖꯕꯖꯥꯠꯅꯤ
ꯀꯅꯥꯅ ꯑꯦꯟꯖꯦꯜ ꯍꯥꯏꯅ ꯍꯥꯏꯕꯤꯈ꯭ꯔꯦ ꯅꯪꯕꯨ
ꯑꯥ ꯑꯥ ꯑꯩꯅ ꯍꯥꯏꯌꯦ ꯑꯗꯨꯒꯀꯣ ꯑꯩꯒꯤ ꯐ꯭ꯔꯦꯟꯁꯤꯡꯅꯀꯣ ꯑꯩꯕꯨ ꯑꯦꯟꯖꯦꯜꯅꯦ ꯍꯥꯏꯕꯤꯌꯦ
ꯌꯥꯔꯦꯍꯦ ꯅꯪꯁꯨ ꯑꯩꯁꯨ ꯑꯩꯗꯤ ꯅꯪꯕꯨ ꯎꯅꯤꯡꯉꯦ ꯑꯗꯨꯗꯤ
ꯑꯗꯨꯗꯤ ꯅꯪ ꯑꯩ ꯑꯩꯕꯨ ꯎꯅꯕꯀꯣ ꯅꯨꯃꯤꯠ ꯑꯃ ꯀꯣ ꯂꯤꯐ ꯂꯧꯊꯣꯛꯑꯣ ꯅꯪꯒꯤ ꯊꯥꯕꯛꯇꯒꯤ
ꯑꯩꯈꯣꯏꯅꯤ ꯎꯅꯁꯤꯔꯥ
ꯑꯥ ꯌꯥꯏꯌꯦ ꯑꯩꯈꯣꯏꯅꯤ ꯎꯅꯔꯁꯦ
ꯎꯝ ꯈꯣꯏ ꯎꯅꯁꯦ
ꯑꯗꯣ ꯅꯪꯗꯤ ꯀꯔꯤ ꯀꯔꯤ ꯇꯧꯕꯅꯣ
ꯑꯩꯔꯥ ꯑꯩꯗꯤ ꯂꯥꯏꯔꯤꯛ ꯂꯥꯏꯔꯤꯛ ꯇꯝꯔꯤꯌꯦ
ꯂꯥꯏꯔꯤꯛ ꯇꯝꯂꯤꯌꯦ
ꯍꯣꯏ
ꯑꯥ ꯅꯪꯗꯤ ꯂꯥꯏꯌꯤꯛ ꯀꯌꯥꯝ ꯍꯩꯒꯦ ꯅꯪꯕꯣ꯫
ꯑꯁ ꯍꯩꯇꯦꯗ ꯍꯩꯇꯦꯗ ꯑꯗꯨꯝ ꯃꯤꯅ ꯇꯝꯕꯒꯤ ꯇꯝꯕꯅꯤ
ꯑꯥ ꯌꯥꯗꯦꯗ ꯑꯗꯨꯗꯤ ꯀꯩ ꯍꯥꯏꯕ
ꯅꯪꯗꯤ ꯀꯔꯤ ꯑꯣꯐꯤꯁꯇ ꯀꯥꯕ꯭ꯔꯥ ꯑꯣꯐꯤꯁ ꯀꯥꯏꯌꯦ ꯍꯥꯏꯅ
ꯑꯩꯒꯤꯔꯣ ꯑ ꯑꯩꯗꯤ ꯐꯖꯕꯤ ꯁꯦꯟꯇꯔ ꯍꯥꯏꯕ ꯑꯣꯐꯤꯁꯇ ꯀꯥꯏꯌꯦ
ꯐꯖꯕꯤ ꯐꯖꯕꯤ ꯑꯣꯐꯤꯁ ꯍꯥꯏꯕꯥ
ꯍꯣꯏ ꯐꯖꯕꯤ ꯑꯣꯐꯤꯁ ꯁꯦꯟꯇꯔ
ꯑꯗꯨꯒꯨꯝꯕꯩꯁꯨ ꯂꯩꯕ꯭ꯔꯥꯅꯦ
ꯂꯩꯌꯦ ꯑꯩꯒꯤꯗꯤ
ꯑꯁ
ꯃꯌꯥꯝ ꯂꯩꯀꯣ
ꯑꯗ ꯃꯅꯤꯄꯨꯔꯗꯔꯥ
ꯑꯥ ꯃꯅꯤꯄꯨꯔꯗ ꯅꯠꯇꯦ ꯑꯩꯗꯤ ꯃꯄꯥꯟꯗꯅꯦ ꯃꯄꯥꯟ ꯂꯝꯗ
ꯑꯣ ꯑꯣ ꯑꯗꯨꯒꯤ ꯑꯣꯐꯤꯁ ꯑꯗꯨꯁꯨ ꯂꯩꯕ꯭ꯔꯥ
ꯑꯥ ꯂꯩꯕꯅꯦ
ꯑꯣꯠꯁ ꯇꯜꯂꯦꯍꯦ ꯑꯩꯁꯨ ꯑꯣ ꯆꯠꯅꯤꯡꯉꯦ ꯑꯃꯨꯛ ꯑꯃꯔꯛ
ꯅꯪꯖꯨ ꯆꯠ ꯅꯪꯖꯨ ꯂꯥꯛꯑꯣ ꯑꯩꯅꯀꯣ ꯅꯪꯗꯣ ꯁꯛ__ ꯐꯖꯗ꯭ꯔꯗꯤꯀꯣ ꯑꯩꯅꯅꯦ ꯑ ꯁꯥꯏꯟ ꯄꯤꯔꯣꯏꯀꯣ ꯑꯗꯨꯒꯅꯦ ꯅꯪꯕꯨ ꯁꯛ ꯐꯖꯔꯗꯤꯀꯣ ꯑꯩꯅ ꯁꯥꯏꯟ ꯄꯤꯔꯒ ꯅꯪꯗꯣ ꯊꯕꯛ ꯇꯧꯍꯟꯗꯣꯏꯅꯦ ꯑꯩꯉꯣꯟꯗ ꯑꯩꯒꯤ ꯊꯕꯛꯇ ꯑꯥ ꯑꯗꯨꯝꯅ ꯇꯧꯗꯣꯏꯅꯦ
ꯑꯗꯨꯗꯤ ꯑꯩꯗꯤ ꯅꯪꯒꯤ ꯑꯣꯐꯤꯁꯇ ꯀꯥꯕ ꯉꯝꯔꯣꯏ ꯑꯩꯗꯤ ꯃꯁꯛ ꯐꯥꯖꯗꯦ
ꯑꯥ
ꯑꯩꯗꯤ ꯍꯣꯏ
ꯍꯥꯏꯔꯣ ꯍꯥꯏꯔꯛꯑꯣ ꯇꯥꯒꯦ
ꯅꯠꯇꯦꯅ ꯍꯥꯏꯔꯣ
ꯑꯩ ꯍꯥꯏꯌꯣ ꯎꯝ ꯑꯗꯣ ꯅꯪꯗꯤ ꯀꯔꯤ ꯁꯥꯟꯅꯕ ꯄꯥꯝꯒꯦ
ꯀꯔꯤ ꯁꯥꯟꯅꯕ ꯁꯥꯟꯅꯕ ꯍꯥꯏꯕꯗꯤ
ꯅꯪꯗꯤ ꯀꯔꯤ ꯄ꯭ꯂꯦ ꯄꯥꯝꯒꯦ ꯐꯨꯠꯕꯣꯜ ꯄꯥꯝꯕ꯭ꯔꯣ ꯚꯣꯂꯤꯕꯣꯜ ꯄꯥꯝꯕ꯭ꯔꯣ ꯚꯣꯂꯤꯕꯣꯜ ꯄꯥꯝꯕ꯭ꯔꯣ
ꯅꯇꯦ ꯐꯨꯠꯕꯣꯜꯁꯨ ꯄꯥꯝꯃꯦ ꯕꯣꯂꯤꯕꯣꯜꯖꯨ ꯄ ꯑꯅꯤ ꯃꯛ ꯄꯥꯝꯃꯦ
ꯑꯅꯤ ꯃꯛ ꯄꯥꯝꯃꯦ ꯅꯪꯗꯤ ꯀꯔꯤ ꯍꯩꯒꯦ ꯍꯥꯏꯗꯤ ꯅꯪꯗꯤꯀꯣ ꯒꯣꯜ ꯆꯟꯕ꯭ꯔꯣ
ꯍꯣꯏ ꯐꯨꯠꯕꯣꯜꯁꯨ ꯑꯩꯗꯤꯌꯥ ꯌꯥꯝ ꯍꯩꯌꯦ ꯑꯗꯨꯒ ꯚꯣꯂꯤꯁꯨ ꯌꯥꯝ ꯍꯩꯌꯦ ꯑꯅꯤꯃꯛ ꯍꯩꯕꯅꯦꯗꯤ ꯍꯣꯏ
ꯑꯣꯝ
ꯑꯥꯛ
ꯅꯇꯦ ꯅꯪꯗꯤ ꯑ ꯅꯪꯗꯤ ꯀꯥꯎꯕꯗꯀꯣ ꯕꯣꯜ ꯀꯥꯎꯕꯗꯀꯣ ꯑ ꯅꯪꯒꯤ ꯈꯣꯡꯗꯣ ꯁꯦꯒꯥꯏꯗꯕ꯭ꯔꯣ
ꯎꯝ ꯁꯦꯒꯥꯏꯗꯦꯗ ꯀꯗꯥꯏꯗꯒꯤ ꯌꯥꯝ ꯏꯁꯇ꯭ꯔꯣꯡ ꯑꯣꯏꯕꯅꯦ ꯑꯩꯗꯤ
ꯑꯣ ꯑꯗꯨꯗꯤ ꯅꯪꯒꯤ ꯈꯣꯡꯗꯣ ꯁꯥꯡꯕ ꯃꯥꯜꯂꯦꯀꯣ
ꯍꯣꯏ ꯌꯥꯝ ꯁꯥꯡꯗꯦ ꯌꯥꯝ ꯌꯥꯝ ꯏꯁꯇ꯭ꯔꯣꯡ ꯇꯧꯋꯦ
ꯑꯣ ꯑꯗꯨ ꯀꯃꯥꯏ
ꯇꯥꯕ꯭ꯔꯣ ꯅꯪꯒꯤ ꯈꯣꯡꯗꯣ ꯑ ꯁꯥꯡꯗꯦ ꯍꯥꯏꯔꯒ ꯀꯩꯒꯤ ꯁꯦꯒꯥꯏꯗ꯭ꯔꯤꯅꯣ ꯃꯤ ꯑꯇꯦꯟꯕꯗꯤꯀꯣ
ꯍꯣꯏ
ꯕꯣꯜ ꯀꯥꯎꯕꯗ ꯁꯦꯒꯥꯏꯕꯅꯦ ꯑꯣꯦ
ꯑꯣ ꯑꯩꯒꯤꯗꯤ ꯑꯗꯨꯝ ꯇꯧꯗꯦ
ꯑꯗꯨꯗꯤ ꯅꯪ ꯃꯤ ꯄꯦꯜꯂꯦ ꯍꯥꯏꯅꯤꯀꯣ ꯅꯪ ꯅꯪ ꯌꯥꯝ ꯄꯤꯛꯄ ꯃꯥꯜꯂꯤꯀꯣ
ꯍꯥ ꯄꯤꯇꯦ
ꯄꯤꯛꯄ ꯃꯥꯂꯦ
ꯄꯤꯠꯇꯦ ꯑꯩꯒꯤ ꯌꯥꯝ ꯁꯥꯡꯉꯦ
ꯑꯥ
ꯑꯩꯗꯤꯀꯣ ꯑꯩꯗꯤ ꯑꯆꯥꯄꯣꯠ ꯆꯥꯗꯣꯔꯦ
ꯑ ꯆꯋꯣ ꯆꯋꯣ ꯑꯩꯗꯤ ꯆꯥꯅꯤꯡꯗꯤꯌꯦ ꯑꯩꯗꯤ ꯉꯁꯥꯏ ꯆꯥꯔꯦ
ꯅꯆꯤꯟ ꯊꯤꯒꯅꯣ
ꯑꯗꯣ ꯅꯪꯗꯤ ꯍꯨꯏ ꯄꯥꯝꯕ꯭ꯔꯣ ꯍꯧꯨꯗꯣꯡ ꯄꯥꯝꯕ꯭ꯔꯣ ꯀꯩ ꯄꯥꯝꯒꯦ
ꯍꯨꯏ ꯄꯥꯝꯃꯦ
ꯍꯨꯏ ꯄꯥꯝꯃꯦ ꯑꯗꯨꯗꯤ ꯅꯪ ꯍꯨꯏ ꯃꯥꯟꯕ ꯃꯥꯜꯂꯦꯀꯣ ꯅꯪ ꯍꯨꯏ ꯃꯥꯜꯂꯝꯒꯅꯤ
ꯅꯠꯇꯦ
ꯃꯥꯜꯂꯝꯒꯅꯤꯗ ꯅꯪ ꯍꯨꯏ ꯑꯩꯅ ꯈꯪꯉꯦ
ꯍꯧꯦ
ꯑꯗꯨ ꯅꯪꯗꯤ ꯀꯔꯤ ꯍꯦꯟꯖꯥꯡ ꯄꯥꯝꯃꯦ
ꯉꯁꯤꯒꯤ ꯍꯥꯎꯇꯦ ꯀꯣ ꯉꯁꯤꯒꯤ ꯍꯥꯎꯇꯦ
ꯑꯣ ꯀ ꯍꯥꯎꯇꯦ ꯍꯥꯏꯔꯣ
ꯍꯣꯏ
ꯎꯝ ꯑꯗꯨ ꯇꯞꯅ ꯍꯥꯏꯌꯨꯀꯣ ꯃꯣꯏ ꯃꯄꯨꯅ ꯅꯪꯒꯤꯁꯤꯅꯦ ꯑꯩꯕꯨ ꯍꯟꯖꯥꯡ ꯑꯩꯒꯤ ꯍꯤꯟꯖꯥꯡꯕꯨ ꯍꯥꯎꯇꯦ ꯍꯥꯏꯕꯅ ꯐꯨꯕꯤꯈꯤꯁꯤꯅꯦ
ꯑꯩꯗꯤ ꯇꯞꯅ ꯍꯥꯏꯕꯅꯦ
ꯑꯣ ꯅꯪ ꯇꯞ ꯑꯗꯣ ꯅꯪꯗꯤ ꯃꯁꯛꯁꯨ ꯊꯤꯕ ꯃꯥꯜꯂꯤꯀꯣ ꯑꯗꯨꯒ ꯅꯪꯗꯤ ꯅꯦꯝꯁꯨ ꯅꯦꯝꯕ ꯃꯥꯜꯂꯤꯀꯣ
ꯍꯣꯏ ꯑꯗꯨꯝ ꯇꯧꯋꯦ ꯍꯥꯏꯗꯤ
ꯑꯗꯨꯗꯤ ꯅꯪꯗꯤ ꯑꯩꯒꯤ ꯊꯕꯛ ꯃꯐꯝꯗ ꯆꯟꯅꯔꯔꯣꯏꯌꯦ
ꯍꯣꯏ ꯑꯗꯨꯒꯤꯅꯦꯕ ꯑꯗꯨꯒꯤꯗꯃꯛ ꯅꯪꯒꯤ ꯊꯕꯛꯗ ꯌꯥꯎꯕ ꯉꯝꯔꯣꯏ ꯑꯩꯅꯀꯣ ꯃꯁꯛ ꯐꯖꯕꯤ ꯄꯤꯕꯤ ꯑꯩꯈꯣꯏꯒꯤ ꯏꯃꯥꯟꯅꯕꯤ ꯌꯥꯝ ꯂꯩꯌꯦ ꯃꯈꯣꯏꯕꯨ ꯊꯥꯕꯤ ꯊꯥꯄꯤꯒꯦꯀꯣ
ꯑꯩꯗꯤ ꯅꯪꯕꯨ ꯄꯥꯝꯃꯦ ꯅꯪꯕꯨ ꯑꯩꯗꯤ ꯅꯪꯕꯨ ꯑꯩꯒꯤ ꯊꯕꯛꯇ ꯌꯥꯎꯕ ꯄꯥꯝꯃꯦ ꯑꯩꯗꯤ
ꯑꯩꯗꯤ ꯑꯩ ꯍꯣꯏ ꯑꯗꯨꯗꯤ ꯍꯣꯏ ꯆꯨꯝꯃꯦ ꯑꯗꯨꯕꯨꯀꯣ ꯑꯩꯗꯤ ꯃꯁꯥꯛ ꯐꯖꯥꯗꯕ ꯗꯕꯅꯤꯅ ꯑꯩꯗꯤ ꯌꯥꯎꯕ ꯉꯝꯃ꯭ꯔꯣꯏ ꯅꯪꯒꯤ ꯊꯕꯛ ꯃꯐꯝꯟꯗ ꯑꯗꯨꯒꯤ ꯑꯩꯒꯤ ꯏꯃꯥꯟꯅꯕꯤꯕꯨ ꯇꯥꯛꯕꯤꯒꯦ ꯋ°ꯠ
ꯅꯪꯒꯤ ꯃꯁꯛꯇꯣ ꯄ꯭ꯂꯥꯁꯇꯤꯛ ꯁꯔꯖꯔꯤ ꯇꯧꯔꯣ
ꯏꯁꯣꯔꯅ ꯑꯩꯒꯥ ꯃꯁꯛ ꯑꯗꯨꯅ ꯂꯩꯒꯦ ꯂꯩꯅꯤꯡꯉꯦ ꯑꯩꯗꯤ ꯄ꯭ꯂꯥꯁꯇꯤꯛꯒꯨꯝꯕꯗꯤ ꯄꯥꯝꯗꯦ
ꯑꯣ ꯑꯗꯨ ꯅꯪꯗꯤ ꯁꯥꯗꯀꯣ ꯀꯔꯤ ꯀꯔꯤ ꯄꯥꯝꯃꯦ ꯍꯦ ꯑꯥ
ꯑꯥ ꯌꯦꯟꯁꯨ ꯄꯝꯃꯦ ꯑꯣꯁꯥꯁꯨ ꯆꯞꯄꯥꯝꯃꯦ ꯌꯥ ꯄꯝꯃꯦ
ꯌꯥꯝ ꯄꯥꯝꯃꯦ ꯑꯗꯣ ꯅꯪꯗꯤ ꯅꯪꯗꯤ ꯑꯣꯛ ꯑꯣꯛꯅꯁꯨ ꯍꯦꯟꯅꯁꯨ ꯅꯪꯕꯨ ꯄꯥꯝꯗꯦ ꯍꯥꯏꯌꯦ ꯑꯗꯨꯒ ꯀꯩꯒꯤ ꯅꯪꯗꯤ ꯄꯥꯝꯕꯅꯣ
ꯑꯣꯛ ꯑꯣꯛꯅ ꯄꯥꯝꯗ° ꯍꯥꯏꯕꯣ
ꯑꯧ ꯑꯣꯛꯅ ꯅꯪꯕꯨꯨ ꯄꯥꯝꯗꯦ ꯍꯥꯏꯌꯦ ꯊꯤ ꯃꯜꯂꯦ ꯍꯥꯏꯌꯦ
ꯄꯥꯝꯃꯦ ꯅꯠꯇꯦ ꯃꯥ ꯑꯩꯕꯨ ꯌꯥꯝ ꯄꯥꯝꯃꯦ ꯉꯁꯥꯏ ꯉꯁꯥꯏ ꯑꯩ ꯑꯣꯛ ꯑꯃ ꯊꯦꯟꯅꯩꯑꯕ ꯑꯗꯨꯒ ꯑꯃꯅ ꯑꯥ ꯅꯪꯕꯨ ꯌꯥꯝ ꯅꯨꯡꯁꯤꯌꯦ ꯍꯌꯦ ꯑꯩꯕꯨ ꯌꯝ ꯄꯥꯝꯖꯥꯏꯌꯦ ꯍꯥꯏꯌꯦ ꯍꯣꯏ
ꯑꯣꯛꯅ ꯅꯪꯕꯨꯅꯦ ꯑꯩꯉꯣꯟꯗ ꯍꯪꯉꯦ ꯑꯥ ꯑꯥ ꯅꯪꯒꯤ ꯅꯃꯥꯟꯅꯕꯤꯗꯣ ꯀꯗꯥꯏꯗ ꯆꯠꯈ꯭ꯔꯕꯅꯣꯅ ꯑꯩꯅ ꯃꯥꯗꯤ ꯑꯁ ꯆꯠꯈ꯭ꯔꯦ ꯅꯪ ꯆꯥꯅꯤꯡꯗꯦ ꯍꯥꯏꯌꯦ ꯍꯥꯏꯕꯀꯣ ꯑꯗꯨ ꯑꯁ ꯑꯗꯨꯗꯤ ꯃꯥ ꯑꯩ ꯅꯨꯡꯁꯤꯗꯦꯗ ꯑꯩꯅ ꯃꯥꯕꯨ ꯅꯨꯡꯁꯤꯗ꯭ꯔꯦ ꯍꯥꯏꯌꯦ
ꯃꯤꯆꯤꯟꯊꯤꯕꯅꯦ ꯃꯤꯆꯤꯟꯊꯤꯌꯦ ꯃꯥ
ꯃꯥꯅꯃꯤ ꯅꯪꯉꯣꯟꯗ ꯀꯔꯤꯕ
ꯑꯣ ꯅꯪꯗꯤ ꯕꯥꯏꯔꯣ
ꯑꯃꯔꯛ ꯍꯥꯏꯔꯣ ꯍꯣꯏ ꯑꯥ
ꯕꯦꯟꯂꯣ ꯕꯥꯥꯏꯔꯣ
ꯑꯩ ꯑꯩꯗꯤ ꯅꯨꯄꯤꯅꯤ
ꯅꯪꯗꯤ ꯅꯨꯄꯤꯅꯦ ꯑꯗꯨꯗꯤ ꯅꯪꯗꯤ ꯏꯁꯇ꯭ꯔꯦꯠꯂꯣ
ꯍꯣꯏ
ꯑꯣ ꯌꯥꯝ ꯐꯩꯀꯣ ꯑꯗꯨꯗꯤ ꯅꯪꯗꯣ ꯌꯥꯝ ꯑꯐꯕꯤ ꯑꯣꯏꯌꯦ ꯑꯩꯗꯤ ꯂꯦꯁ ꯚꯦꯟꯅꯤ ꯑꯗꯨꯁꯨ ꯑꯩꯗꯤ ꯂꯦꯁ ꯚꯦꯟꯁꯨ ꯅꯠꯇꯦ ꯕꯥꯏꯅꯦ
ꯍꯥ ꯂ°ꯁ ꯚꯦꯟꯁ ꯕꯥꯏꯗꯤ ꯕꯥꯢꯗꯤ ꯀꯔꯤꯅꯣ
ꯥꯕꯥꯏꯗꯤꯅꯦ ꯅꯨꯄꯤꯁꯨ ꯀꯣꯏꯕ ꯅꯨꯄꯥꯁꯨ ꯀꯣꯏꯕꯅꯦ
ꯑꯣ ꯑꯗꯨꯝ ꯇꯧꯕ꯭ꯔꯥ ꯅꯪꯗꯤ ꯅꯨꯄꯤꯁꯨ ꯀꯣꯏ ꯅꯨꯄꯥꯁꯨ ꯀꯣꯏ ꯅꯪꯗꯤ ꯅꯨꯄꯤꯁꯨ ꯀꯣꯏ ꯅꯨꯄꯥꯁꯨ ꯀꯣꯏꯕ꯭ꯔꯥ
ꯑꯥꯎ
ꯑꯗꯨꯗꯤ ꯍꯧꯖꯤꯛꯇꯤ ꯅꯨꯄꯥꯕꯨ ꯀꯣꯏꯅꯕ꯭ꯔꯥ ꯅꯨꯄꯤꯕꯨ ꯀꯣꯏꯅꯕ꯭ꯔꯥ
ꯑꯩꯗꯣ ꯀꯅꯥꯝꯇ ꯀꯣꯏꯗ꯭ꯔꯦ ꯍꯧꯖꯤꯛꯇꯤ
ꯅꯨꯄꯤꯕꯨ ꯀꯣꯏꯔꯣꯀꯣ ꯍꯧꯖꯤꯛꯇꯤ
ꯑꯥ ꯅꯨꯄꯥꯕꯨ ꯀꯣꯏꯒꯅꯤꯌꯦ ꯀꯣꯟꯅ
ꯍꯣꯏ ꯍꯣꯏ ꯍꯣꯏ ꯅꯨꯄꯥꯕꯨ ꯀꯣꯏꯔꯣ ꯑꯥ
ꯑꯗꯨ ꯅꯪꯗꯤ ꯀꯔꯤ ꯑꯥ ꯅꯪꯗꯤ ꯀꯔꯤ ꯄꯥꯝꯕ꯭ꯔꯥ ꯅꯪꯒꯤ ꯍꯣꯕꯤꯁꯦ ꯀꯩꯅꯣ ꯅꯪꯅ ꯀꯔꯤ ꯄꯥꯝꯃꯦ ꯇꯨꯝꯕ ꯄꯥꯝꯕ꯭ꯔꯥ ꯆꯥꯕ ꯄꯥꯝꯕ꯭ꯔꯥ
ꯑꯩꯒꯤ ꯍꯣꯕꯤꯗꯨ ꯅꯝꯕꯣ ꯈꯨ ꯈꯨꯝꯒꯦ ꯈꯨꯝꯃꯦ ꯈꯨꯝꯕ ꯍꯣꯕꯤꯅꯤ
ꯍꯥꯥ
ꯅꯪꯕꯨ ꯈꯨꯨꯝꯕꯅ ꯍꯣꯕꯤ